ꯑꯪ
ꯍꯜꯂꯣ ꯀꯩꯇꯧꯔꯤꯒꯦ
ꯋꯥꯂꯦ ꯏꯔꯣꯏꯌꯦ ꯅꯪꯗꯌꯥ
ꯑꯩꯈꯣꯏꯁꯨ ꯀꯔꯤꯁꯨ ꯇꯧꯗꯦ ꯑꯩꯁꯨ ꯑꯗꯨꯝ ꯐꯝꯃꯔꯑꯦ ꯅꯪꯗꯤ ꯈꯨꯟꯗ ꯂꯩꯕ꯭ꯔꯣ
ꯑ ꯈ ꯈꯨꯟꯗꯥ ꯂꯑꯌꯦ
ꯑꯣ ꯅꯣꯏꯗꯤ ꯂꯧꯒꯨꯝꯕꯨ ꯆꯠꯇ꯭ꯔꯣ
ꯑ ꯇ ꯆꯠꯇꯦ
ꯑꯣ ꯀꯔꯤꯒꯤꯦꯔꯥ
ꯎ
ꯑꯩꯗꯤ ꯊꯜꯂꯦ ꯆꯥꯅꯤꯡꯗꯦ
ꯑꯣ ꯅꯣꯏ ꯃꯃꯥ ꯈꯣꯏꯗꯤ ꯆꯠꯄ꯭ꯔꯣ
ꯑꯣ ꯑꯩꯒꯤ ꯃꯃꯥꯅ ꯏꯕꯥꯁꯨ ꯆꯥꯛꯈ꯭ꯔꯣꯏ
ꯂꯧꯗꯗꯤ ꯉꯥ ꯐꯥꯕꯒꯨꯝꯕ ꯊꯔꯣꯏ ꯈꯨꯟꯕꯒꯟꯗꯣ ꯌꯥꯝ ꯅꯨꯡꯉꯥꯏꯕꯅꯦ ꯅꯪꯗꯤ ꯑꯗꯨ ꯆꯠꯅꯤꯡꯗꯕ꯭ꯔꯣꯅꯦ
ꯑ ꯑꯂ ꯅꯪꯗꯤ ꯀ꯭ꯂꯥꯁ ꯀꯥꯕ꯭ꯔꯥ
ꯍꯣꯏ ꯀꯥꯏꯌꯦ
ꯑꯣ ꯀ꯭ꯂꯥꯁ ꯀꯌꯥ ꯀꯥꯏꯌꯦ
ꯑꯩꯗꯤ ꯀ꯭ꯂꯥꯁ ꯇꯨꯋꯦꯜꯐ ꯀꯥꯏꯌꯦ ꯅꯪꯗꯤ
ꯑꯣ ꯑꯩꯗꯤ ꯒ꯭ꯔꯦꯖ꯭ꯋꯦꯗ ꯂꯣꯏꯔꯦ
ꯑꯣ ꯑꯗꯨꯗꯤ ꯅꯪ ꯀꯔꯤ ꯇꯧꯒꯦꯅ ꯈꯜꯂꯒꯦ
ꯑꯝ ꯍꯥꯏꯗꯤ ꯑ ꯌꯨꯝꯗ ꯍꯥꯏꯕꯤꯒꯦ
ꯑꯣ ꯑꯗꯨ
ꯅꯦꯛꯁꯦꯟꯇ ꯇꯤꯆꯔ ꯑ ꯂꯦꯛꯆꯔ ꯄꯪꯉꯤ ꯍꯥꯏꯗꯤ
ꯑꯣ ꯂꯦꯛꯆꯔꯔ
ꯑ ꯅꯪꯗꯤ ꯀ꯭ꯂꯥꯁ ꯇꯨꯋꯦꯜꯐ ꯂꯣꯏꯔꯒ ꯀꯗꯥꯏꯗ ꯁ꯭ꯀꯨꯜ ꯇꯥꯅꯤꯉꯦ
ꯑꯩꯗꯤ ꯀ꯭ꯂꯥꯁ ꯇꯨꯌꯦꯜꯐ ꯂꯣꯏꯔꯒ ꯎꯝ ꯎꯝ ꯀꯣꯂꯦꯖ ꯃꯄꯥꯟ ꯃꯄꯥꯟ ꯂꯝꯗ ꯀꯣꯂꯦꯖ ꯀꯥꯒꯅꯤ ꯒꯨꯋꯥꯍꯥꯇꯤꯗ
ꯎꯝ
ꯅꯪꯗꯤ ꯑꯁꯤꯗꯒꯤ ꯇꯧꯒꯦꯔꯣ ꯃꯄꯥꯟ ꯂꯝꯗ ꯇꯧꯒꯦꯔꯣ
ꯅꯠꯇꯦ ꯑꯩꯗꯤ ꯃꯄꯝꯗ ꯅꯠ ꯇꯣꯅꯤꯉꯦ
ꯑꯣ ꯍꯣꯏ ꯃꯄꯥꯟꯗ ꯅꯗꯤ ꯅꯨꯡꯉꯥꯏꯕꯅꯦ ꯍꯣꯏ ꯍꯣꯏ ꯅꯪ ꯗꯤ ꯍꯤꯟꯗꯤ ꯈꯪꯕ꯭ꯔꯣ
ꯈꯪꯉꯦ ꯅꯟꯗꯤ
ꯑꯣ ꯑꯩꯁꯨ ꯈꯔ ꯈꯔ ꯈꯪꯉꯦꯗ
ꯑꯣ
ꯃꯄꯥꯟ ꯂꯝꯗ ꯊꯣꯛꯑꯗꯤ ꯍꯤꯟꯗꯤꯗꯤ ꯈꯪꯗꯅꯕꯗꯤ ꯌꯥꯗꯕꯅꯤꯅꯀꯣ
ꯑꯗꯨ ꯑꯗꯨꯅꯦ ꯑꯗꯨꯗꯤ ꯅꯁꯤ ꯀ꯭ꯂꯥꯁ ꯂꯩꯄ꯭ꯔꯥ ꯅꯟꯗꯤ
ꯍꯣꯏ ꯀ꯭ꯂꯥꯁ ꯂꯩꯔꯒ ꯍꯜꯂꯛꯑꯒ ꯂꯩꯌꯦ ꯑꯩꯁꯨ ꯌꯨꯝꯗ
ꯎꯝ
ꯅꯪꯗꯤ ꯀꯩꯗꯧꯔꯤꯒꯦ
ꯑꯗꯨꯗꯤ ꯎ ꯒꯥꯗꯦꯟꯗ ꯆ ꯆꯀ꯭ꯔ
ꯒꯥꯔꯗꯦꯟꯗ ꯆꯠꯂꯦ
ꯑꯥ
ꯑꯣ ꯈꯣꯏꯔꯤꯒꯒꯥꯔꯗꯤꯌꯟ ꯔꯀꯣ
ꯍꯥ
ꯀꯔꯤ ꯒꯥꯔꯗꯦꯟꯗ ꯅꯪꯀꯣ
ꯕꯤꯖꯇꯦꯕꯜ ꯒꯥꯔꯗꯦꯟ꯫
ꯍꯣꯏ꯫
ꯀꯔꯤ ꯀꯔꯤ ꯀꯔꯤ ꯀꯔꯤ ꯕꯖꯠ ꯀꯔꯤ ꯀꯔꯤ ꯍꯤꯟꯖꯥꯡ ꯂꯩꯒꯦ꯫
ꯑ ꯑꯩꯈꯣꯏꯗꯤ ꯀꯣꯕꯤ ꯀꯣꯕꯤ ꯕ꯭ꯔꯤꯟꯖꯥꯜ
ꯎꯝ꯫
ꯑꯜꯗꯨꯚꯔꯦ ꯗꯤꯁ ꯐꯒꯔ ꯁ ꯂꯑꯦ
ꯑꯣ ꯌꯥꯝ ꯅꯨꯡ ꯌꯥꯝ ꯑꯍꯥꯎ ꯑꯍꯥꯎꯕ ꯊꯥꯏꯌꯦꯅꯦ ꯅꯣꯏꯗꯤ
ꯅꯪꯒꯤ ꯀꯗꯗ ꯂꯩꯕ ꯌꯨꯝꯗꯥ ꯑꯣ ꯐꯁ
ꯑꯩꯗꯤ ꯌꯨꯝꯗ ꯂꯩꯌꯦ
ꯑ
ꯅꯪꯗꯤ
ꯑ ꯑꯩꯁꯨ ꯌꯨꯝꯗ ꯂꯥꯌꯦ ꯑꯩꯒꯤ ꯑꯟꯇꯤ ꯌꯨꯝꯗ ꯂꯩꯌꯦ꯫
ꯑꯣ ꯑꯟꯇꯤꯈꯣꯏ ꯌꯨꯝꯗ꯫
ꯑꯥ
ꯑꯣ ꯅꯨꯡꯉꯥꯏꯅꯤ꯫
ꯑꯝ꯫ ꯎꯝ꯫
ꯅꯣꯏꯗꯤ ꯆꯥꯛ ꯆꯥꯔꯕꯣ꯫
ꯆꯥꯗ꯭ꯔꯤꯌꯦ ꯑꯈꯣꯏꯗꯤ꯫
ꯀꯩ ꯃꯊꯦꯜ ꯇꯧꯗꯣꯏꯅꯣ꯫
ꯑ ꯆꯤꯀꯟ ꯇꯥꯢ ꯆꯤꯀꯟ
ꯑꯣ ꯍꯥꯎꯅꯤꯅꯦ꯫
ꯅꯪꯗꯤ ꯆꯥꯛ ꯆꯥꯔꯕ꯫
ꯆꯥꯗ꯭ꯔꯤꯗ ꯑꯈꯣꯏꯁꯨ꯫ ꯅꯣꯏꯗꯤ ꯍꯌꯦꯡ ꯀꯣꯏꯕ ꯆꯠꯄ ꯆꯠꯂꯣꯏꯗ꯭ꯔꯣ꯫
ꯍꯌꯦꯟ ꯅꯍꯟ ꯅꯠꯇꯦ꯫
ꯑꯣ ꯀꯔꯤꯒꯤ꯫
ꯍꯌꯦꯡꯗꯤ ꯁꯨꯇꯤꯅꯦ꯫
ꯑꯗꯨ ꯀꯣꯏꯕ ꯆꯠꯂꯣꯏꯗ꯭ꯔꯣ ꯍꯥꯏꯕ꯫
ꯑꯣ ꯑꯣ ꯀꯣꯏꯕ ꯆꯠꯂꯣꯏ꯫
ꯀꯔꯤ ꯒꯤ
ꯍꯌꯦꯡ ꯅꯪ ꯍꯌꯦꯡ ꯍꯥꯏꯕ꯭ꯔꯥ
ꯍꯥꯏꯗꯤ ꯁꯟꯗꯦꯗ ꯆꯥꯛ ꯆꯥ ꯆꯠꯀꯦ ꯍꯥꯏꯔꯗꯤ꯫
ꯍꯣꯏ ꯑꯩꯁꯦ ꯏꯃꯥꯟꯅꯕꯤꯁꯤꯡꯒ ꯆꯠꯀꯅꯤ꯫
ꯑꯣ꯫
ꯅꯪꯗꯤ꯫
ꯑꯩꯗꯤ ꯑꯣ
ꯀꯔꯤ ꯍꯥꯢꯄ꯫
ꯀꯔꯤ ꯍꯥꯏꯕ
ꯍꯜꯂꯣ ꯍꯜꯂꯣ
ꯑꯣ ꯇꯥꯏꯌꯦ ꯇꯥꯏꯌꯦ
ꯍꯌꯦꯡ ꯀꯩꯗꯧꯔꯦ
ꯑꯩꯗꯤ ꯍꯌꯦꯛꯗꯤ ꯆꯔꯁ ꯆꯠꯀꯦ ꯍꯥꯏꯌꯦ
ꯑꯣ ꯀꯣꯏꯕꯗꯤ ꯆꯠꯂꯣꯏ
ꯑ
ꯀꯔꯤꯒꯤꯔꯥ
ꯍꯌꯦꯟꯗꯤ ꯁꯨꯠꯇꯤꯅꯦ
ꯑꯣ
ꯑꯩꯈꯣꯏꯗꯤ ꯍꯌꯦꯡ ꯀꯣꯏꯕ ꯆꯠꯀꯅꯤ ꯏꯃꯥꯟꯅꯕꯤꯁꯤꯡꯗ ꯑꯥꯗ
ꯍ ꯑꯈꯣꯏꯒꯤ ꯎꯝ ꯑꯐꯇꯔꯅꯨꯟ ꯁꯔꯚꯤꯁꯁꯨ ꯂꯩꯑꯦ ꯍꯥꯏꯗꯤ ꯆꯠꯂꯔꯣꯏ
ꯆꯁꯇ ꯇꯧꯕ꯭ꯔꯣ ꯑꯣꯟꯇ꯭ꯔꯀ
ꯑꯥ
ꯑꯣ
ꯑꯗꯨꯗꯤ ꯅꯪꯒꯤ ꯅꯪ ꯑꯦꯛꯖꯥꯝ ꯂꯩꯕ꯭ꯔꯥ
ꯍꯣꯏ ꯑꯦꯛꯖꯥꯝ ꯂ ꯑꯩꯏ ꯂꯥꯁ ꯑꯣꯐ ꯑꯒꯁ
ꯑꯣ
ꯍꯥꯥ
ꯐꯩꯅꯣ ꯐꯩꯅꯣꯡꯂ
ꯍꯣꯏ ꯐꯥꯏꯅꯦꯜꯅꯦ ꯅꯣꯏꯗꯤ
ꯒ꯭ꯔꯦꯖꯨꯌꯦꯠ ꯂꯣꯏꯔꯦ
ꯑ
ꯑꯩꯒꯤ ꯑꯟꯇꯤꯅ ꯑꯅꯝ ꯃꯆꯥ ꯂꯩꯌꯦ ꯑꯗꯨꯒ ꯑꯩ ꯍꯦꯜꯞ ꯇꯧꯕꯤꯌꯦ
ꯑꯣ ꯑꯉꯥꯡꯁꯦ ꯅꯝꯕꯁꯨ ꯋꯥꯗꯤ ꯋꯥꯕꯅꯤꯀꯣ
ꯑꯣ ꯑꯣ ꯋꯥꯏ ꯋꯥ
ꯍꯥ ꯀꯔꯤ ꯍꯥꯏꯕ ꯋꯥꯗꯕꯅꯦ
ꯋꯥꯔꯦ ꯍꯥꯏꯌꯦ
ꯑꯣ ꯑꯩꯗꯤ ꯑꯩꯗꯤ ꯑꯩꯗꯤ ꯑꯩꯈꯣꯏ ꯑꯟꯇꯤꯒꯤ ꯑꯉꯥꯡ ꯑꯅꯤ ꯁꯅꯦꯅꯕꯗꯨ ꯌꯥꯝ ꯋꯥꯌꯦꯅꯦ
ꯑꯣ ꯅꯪꯁꯨ
ꯍꯣ ꯑꯩꯈꯣꯏ ꯑꯟꯇꯤꯁꯨ ꯑꯉꯥꯡ ꯂꯩꯌꯦꯕ ꯑꯩꯁꯨ ꯍꯗꯤ ꯑ ꯁꯨꯇꯤ ꯂꯦꯞꯄ ꯀꯥꯟꯗ ꯀꯣ
ꯑꯣ ꯑꯣ ꯑꯣ
ꯑꯗꯨꯝ ꯃꯣꯏꯗ ꯆꯠꯂꯦꯕ ꯑꯗꯨ ꯃꯣꯏꯒ ꯑꯗꯨꯝ ꯂꯩꯕ ꯀꯗ ꯎꯝ ꯑꯉꯥꯡꯗꯨ ꯆꯥꯛ ꯄꯤꯖꯔꯒ ꯁꯦꯕꯗꯣ ꯌꯥꯝ ꯋꯥꯏꯑ
ꯆꯥꯛ ꯆꯧꯔꯥ ꯆꯠ ꯀꯔ
ꯆꯠꯇ꯭ꯔꯤ ꯃꯥꯗꯤ ꯌꯥꯝ ꯑꯉꯥꯡ ꯑꯣꯏꯔꯤꯌꯦ
ꯑꯣ ꯑꯩꯒꯤ ꯑꯟꯇꯤ ꯇꯦ ꯐꯔꯁ ꯆꯠꯇꯤ ꯆꯠꯈꯔ꯭ꯦ ꯁ꯭ꯀꯨꯜꯗ
ꯑꯣ ꯆꯠꯄ ꯍꯧꯔꯕꯣ
ꯑ ꯆꯠꯄ ꯍꯧꯔꯦ
ꯑꯣ ꯃꯥꯗꯤ ꯆꯍꯤ ꯀꯌꯥꯔꯣ
ꯆ ꯆꯍꯤꯦ
ꯎꯝ
ꯑ ꯃꯥꯔꯤ
ꯑꯣ
ꯆꯥꯍꯤ ꯃꯔꯤ ꯁꯨꯔꯦ
ꯑꯣ ꯅꯨꯡꯉꯥꯏꯌꯦꯅꯦ ꯑꯩꯈꯣꯏꯗꯤ ꯌꯥꯝ ꯄꯤꯛꯏꯕꯅꯤꯅꯀꯣ
ꯑꯣ
ꯁꯦꯟꯅꯕ ꯌꯥꯝ ꯋꯥꯏꯑꯦꯕ ꯑ ꯑꯗꯨ ꯅꯣꯏꯗꯤ ꯍꯌꯦꯡ ꯆꯔꯁ ꯈꯛꯇ ꯀꯥꯗꯣꯏꯔꯣ ꯀꯣꯏꯕꯨꯗꯤ ꯆꯠꯂꯣꯏ
ꯑꯥꯎ ꯀꯣꯏꯐꯗꯤ ꯆꯠꯂꯣꯏ
ꯑꯣ ꯅꯪꯗꯤ ꯎꯝ ꯅꯥꯃꯟꯅꯕꯤ ꯀꯌꯥ ꯀꯌꯥ ꯂꯩꯒꯦ
ꯑꯥꯝ ꯍꯥꯏꯗꯤ ꯅꯨꯄꯥꯅ ꯃꯤ ꯑꯃꯅ ꯑꯗꯨ
ꯎꯝ
ꯅꯨꯄꯤꯅ ꯑꯅꯤ ꯂꯩꯌꯦ
ꯑꯣ ꯅꯃꯥꯟꯅꯕꯤꯔꯣ
ꯑꯣ ꯌꯥꯝ ꯂꯥꯛꯌꯦ ꯑꯩꯈꯣꯏꯒꯤ ꯏꯃꯥꯟꯅꯅꯥꯕꯤꯗꯤ
ꯑꯣ ꯅꯨꯡꯉꯥꯏꯌꯦꯅꯦ
ꯅꯪꯗꯤ
ꯑꯩꯗꯤ ꯏꯃꯥꯟꯅꯕꯤ ꯇꯔꯨꯛ ꯂꯩꯌꯦ
ꯎ ꯅꯨꯄꯤ ꯀꯌꯥ ꯅꯨꯄꯥ ꯀꯌꯥ
ꯅꯨꯄꯥꯗꯤ ꯇꯤꯟꯅꯗꯦꯗꯥ ꯑꯩꯗꯤ
ꯑꯣ ꯑꯣꯍꯣ
ꯅꯨꯄꯥ ꯇꯤꯟꯅꯕꯗꯨ ꯑꯩꯈꯣꯏ ꯃꯃꯥꯈꯣꯏ ꯌꯥꯝ ꯁꯥꯎꯋꯦ ꯑꯗꯨꯒꯤ ꯇꯤꯟꯅꯗꯦ ꯑꯩꯗꯤ
ꯎꯝ
ꯅꯨꯗꯤ ꯅꯨꯡꯉꯥꯏꯅꯦ ꯅꯨꯄꯤꯁꯨ ꯇꯤꯟꯅꯩꯌꯦ ꯅꯨꯄꯥꯁꯨ ꯇꯤꯟꯅꯔꯒ
ꯑꯗꯨꯅꯦ ꯑꯩꯈꯣꯏꯗꯤ ꯅꯨꯄꯥꯗꯤ ꯃꯅꯥ ꯂꯥꯏꯌꯦ
ꯍꯥꯥ
ꯅꯨꯄꯥꯗꯤ ꯃꯥꯡꯅꯥ ꯂꯥꯛꯌꯦꯦ
ꯑꯣ
ꯌꯥꯝ ꯔꯦꯌꯥ ꯈꯨ
ꯎ
ꯅꯣꯏꯗꯤ ꯀꯣꯏꯕꯥ ꯊꯦꯡꯅꯗ꯭ꯔꯣ ꯅꯣꯏꯗꯤ ꯊꯦꯡꯅꯔꯒ ꯀꯣꯏꯕ ꯆꯠꯄꯒꯨꯝꯕꯗꯣ ꯑꯇꯨꯞꯞꯄ ꯆꯠꯃꯤꯟꯅꯕ ꯇꯧꯗ꯭ꯔꯣ ꯎꯝ
ꯑꯩꯗꯤ ꯏ ꯊꯤꯟꯗꯦ
ꯑꯣ ꯀꯔꯤꯒꯤꯔꯣ
ꯍꯥꯥ
ꯎꯝ
ꯍꯥꯥ ꯐꯔꯤ ꯍꯕ
ꯎꯝ
ꯍꯜꯂꯣ
ꯇꯕ ꯑ ꯇꯄ ꯑ ꯀꯔꯤ ꯀꯥꯔ ꯍꯥꯏꯕ ꯅꯗꯤ
ꯅꯪꯗꯤ ꯅꯃꯥꯟꯅꯕ ꯅꯃꯥꯟꯅꯕꯤ ꯅꯃꯥꯟꯅꯕꯁꯤꯡꯒ ꯇꯤꯟꯅꯔꯒ ꯑꯆꯣꯞꯄ ꯀꯣꯏꯕ ꯆꯠꯂꯒ ꯑꯆꯣꯄ ꯆꯠꯃꯤꯟꯅꯕ ꯇꯧꯗ꯭ꯔꯣ
ꯑꯣ ꯇꯣꯏꯌꯦ ꯇꯌꯦ
ꯑꯣ ꯅꯨꯡꯉꯥꯏꯅꯦ ꯅꯣꯏꯗꯤ
ꯎꯝ
ꯃꯣꯏꯒ ꯆꯔꯆꯀꯗꯤ ꯆꯠꯃꯤꯟꯅꯕ꯭ꯔꯣ
ꯑ ꯆꯥꯏꯌꯦ
ꯑꯣ
ꯅꯪꯗꯤ ꯅꯪꯒꯤ ꯅꯪ
ꯍꯥꯥ
ꯅꯪꯗꯤ ꯍꯌꯦꯡ ꯑꯥꯎꯊꯤꯟ ꯆꯅꯔꯥ
ꯍ ꯌꯥꯆ ꯀꯅꯤ ꯈꯗꯤ
ꯑꯣ
ꯆꯔꯁ ꯆꯠꯀꯅꯤ
ꯎꯝ ꯎꯝ
ꯅꯪꯗꯤ